ꯍꯂꯣ ꯑꯧ ꯇꯥꯏꯌꯦ ꯅ ꯅꯥꯕ ꯅꯅꯥꯕꯈꯥ ꯐꯔꯕꯣ
ꯈꯪꯗꯦ ꯅꯥꯕ ꯍꯥꯏꯕꯨ ꯐꯈꯤꯔꯣꯏꯂꯧ ꯂꯣꯛꯊꯨꯡꯕꯁꯦ ꯅ ꯎꯝ ꯑꯅ ꯉꯁꯥꯏ ꯍꯥꯏꯕꯗ ꯑꯩꯈꯣꯏ ꯗꯗꯥ ꯍꯣꯏꯒ ꯌꯦꯡꯃꯤꯟꯅꯒꯅꯤ ꯍꯥꯏꯕ
ꯑ ꯐꯣꯟꯗ ꯑꯗꯨꯝ ꯌꯦꯡꯕ꯭ꯔꯣ ꯅꯠꯇ꯭ꯔꯒ ꯇꯤꯚꯤꯗ ꯌꯦꯡꯕ꯭ꯔꯣ
ꯇꯤꯚꯤꯗ ꯌꯦꯡꯒꯅꯤ
ꯑꯣ ꯅꯪꯗꯣ ꯐꯣꯟꯒ ꯌꯥꯝ ꯊꯥꯞꯅ ꯂꯩꯕ ꯃꯥꯜꯂꯦꯀꯣ
ꯑꯩ ꯀꯩꯅꯣ ꯍꯥꯞꯄꯣ ꯁꯤ ꯅꯥꯗ ꯀꯔꯤꯅꯣ ꯍꯥꯞꯄꯤ ꯇꯥꯗꯕ꯭ꯔꯥ
ꯇꯥꯏꯌꯦ ꯇꯥꯏꯌꯦ
ꯑꯗꯨꯗꯤ ꯀꯅꯥ ꯀꯅꯥꯥ ꯂꯩꯒꯦ
ꯑꯩꯔꯣ
ꯎꯝ
ꯢꯃꯥꯟꯅꯕꯤ ꯀꯣꯏꯒ ꯂꯩꯌꯦ
ꯍꯣꯠꯁꯦꯜ ꯑꯃꯨꯛ ꯂꯩꯅꯤꯡꯉꯦꯗ ꯍꯣꯠꯁꯦꯜ ꯑꯣꯏꯕꯁꯦ ꯅꯨꯡꯉꯥꯏꯌꯦ
ꯁꯖ꯭ꯔꯥꯎ ꯁꯨꯝꯖ꯭ꯔꯥꯎ ꯂꯩꯁꯤꯅꯦ ꯄꯨꯨꯟꯅꯥ
ꯂꯥꯏ ꯃꯅꯗꯕꯅꯤꯅ ꯂꯏ ꯃꯥꯅꯗꯅꯤꯅ ꯎ ꯄꯥꯏ ꯂꯩꯇꯤꯗꯅ
ꯑꯣ ꯅꯪꯗꯤ ꯀꯔꯤ ꯇꯃꯦ ꯕ
ꯇꯝꯗ꯭ꯔꯤ ꯑꯩ ꯉꯥꯏꯔꯤ ꯍꯥꯏꯕꯁꯤ ꯁꯤ ꯅꯉꯣꯟꯗ ꯅꯍꯥꯟ ꯀꯥꯎꯟꯁꯤꯂꯤꯡ ꯉꯥꯏꯔꯤ ꯍꯥꯏꯕꯗꯣ
ꯑꯁ ꯑꯗꯨꯗꯣ ꯅꯪꯔꯥ
ꯑꯦꯍꯦ ꯅꯪꯁꯦ ꯀꯅꯥꯒꯅ ꯑꯩ ꯊꯥꯖꯔꯛꯇ꯭ꯔꯦꯀꯣ ꯑꯦꯁ
ꯑꯩ ꯍꯥꯏꯕꯤꯌꯨꯀꯣ ꯅꯪꯗꯣ ꯑꯃ ꯑꯃ ꯑꯥꯢ ꯑ ꯀꯔꯤꯕ
ꯎꯝ
ꯑꯦꯝ ꯕꯤ ꯕꯤ ꯑꯦꯁ ꯊꯥꯔꯒ ꯅꯠꯇꯦ ꯅꯔꯁꯤꯡ ꯇꯝꯃꯒ ꯑꯦꯝ ꯕꯤ ꯕꯤ ꯑꯦꯁ ꯑꯦꯛꯖꯥꯝ ꯊꯥꯔꯒ ꯀꯥꯎꯟꯁꯤꯂꯤꯡ ꯍꯥꯏꯥꯛꯌꯦ ꯍꯥꯏꯕꯗꯨ ꯅꯪꯔꯣ
ꯑꯩ ꯑꯦꯝ ꯕꯤ ꯕꯤ ꯑꯦꯁꯨ ꯇꯝꯁꯨ ꯇꯝꯗꯅ
ꯏꯃꯦꯜ ꯇꯤ ꯏꯃꯦꯜ ꯇꯤ ꯇꯝꯕꯗꯨꯣ ꯅꯪꯥꯂ
ꯅꯠꯇꯦ
ꯀꯅ ꯀꯅꯔ ꯒꯤꯥꯟ ꯃꯟꯒꯝ ꯑꯃꯇ ꯇꯋꯥꯗ꯭ꯔꯔꯤ
ꯇꯣꯉꯥꯟꯜꯂꯝꯒꯅꯤ ꯑꯩꯗꯤ ꯇꯝꯃꯤꯗ꯭ꯔꯤ
ꯀꯔꯤ ꯀꯥꯎꯟꯁꯤꯂꯤꯡ ꯂꯣꯕ ꯅꯪꯅ ꯉꯥꯏꯕꯗꯣ ꯍꯥꯥ
ꯀꯩꯅꯣꯒꯤ ꯕꯤ ꯑꯦꯁ ꯁꯤ ꯅꯔꯁꯤꯡꯒꯤ
ꯑꯗꯨꯅꯦ ꯍꯦ ꯍꯦ ꯑꯩꯕꯨ ꯉꯥꯎꯍꯜꯂꯤ ꯁꯦ
ꯑꯗꯨꯅꯦꯕ ꯎꯝ ꯀꯩꯅꯣ
ꯃꯍꯦ
ꯀꯔꯤꯕ ꯀꯔꯤꯕ ꯍꯣꯏ ꯅꯪ ꯑꯦꯝ ꯕꯤ ꯕꯤ ꯑꯦꯁ ꯊꯥꯔꯝꯃꯦ ꯍꯥꯏꯕ ꯅꯠꯇ꯭ꯔꯣ
ꯍꯣꯏ ꯅꯤꯠꯀꯤꯁꯨ ꯊꯥꯏꯌꯦ
ꯑꯣ ꯑꯗꯨ ꯅꯅꯤꯠ ꯊꯥꯏꯌꯦꯕꯣ ꯑꯗꯨꯅꯦ ꯉꯁꯥꯏ ꯑꯍꯥꯟꯕ ꯑꯩꯅ ꯍꯥꯏꯕꯗꯣ ꯅꯪꯅꯦ ꯑꯗꯨꯅꯦ
ꯁ ꯃꯦꯗꯥꯝ
ꯑꯗꯨꯅꯦꯕ ꯁ ꯃꯥꯅ ꯍꯦꯟꯅ ꯉꯥꯎꯍꯜꯂꯤ ꯃꯤꯁꯤꯡ
ꯎꯝ ꯅꯪ ꯅ ꯖꯥꯔꯗꯖ ꯍꯥꯏꯔꯒ
ꯑꯩꯗꯤ ꯍꯥꯏꯗꯦꯗ ꯑꯩꯗꯤ ꯍꯥꯏꯗꯦꯗ ꯑꯩꯗꯤ ꯆꯨꯝꯅ ꯑꯗꯨꯝ ꯍꯪꯕꯅꯦ
ꯀꯥꯏꯗꯦ ꯀꯥꯏꯗꯦ ꯈꯪꯗ꯭ꯔꯁꯨ ꯑꯗꯨꯝ ꯍꯪꯉꯒ ꯂꯣꯏꯔꯦꯗꯅ ꯀꯔꯤ
ꯑꯗꯨꯝ ꯍꯪꯗ꯭ꯔꯒ ꯂꯣꯏꯔꯦꯀꯣ
ꯎꯅꯒ ꯂꯣꯏꯗ
ꯅꯅꯥꯁꯨ ꯈꯣꯏ ꯅꯅꯤ
ꯈꯣꯏꯍꯟꯕꯅꯦ
ꯈꯣꯏꯍꯟꯗꯕꯤꯗ ꯏꯁꯇ꯭ꯔꯦꯠꯇ ꯉꯥꯡꯉꯨꯅꯦ
ꯅꯣꯏꯅ ꯈꯣꯏꯔꯗꯤ ꯑꯩꯁꯨ ꯈꯣꯏꯔꯛꯀꯅꯤ ꯈꯪꯕ꯭ꯔ ꯅꯣꯏꯅ ꯏꯁꯇ꯭ꯔꯦꯠꯇ ꯉꯥꯡꯉꯦ ꯑꯩꯁꯨ ꯏꯁꯇ꯭ꯔꯦ ꯉꯥꯡꯉꯦ ꯎꯇꯅꯤ
ꯑꯣ ꯑꯗꯨꯅ ꯍꯧꯖꯤꯛꯁꯨ ꯑꯗꯨꯝ ꯈꯣꯏꯔꯤ ꯑꯩ ꯍꯧꯖꯤꯛ ꯈꯣꯏꯗꯤꯀꯣ ꯉꯥꯡꯕ ꯑꯗꯨꯒꯨꯝꯅ ꯉꯥꯡꯉꯣꯅ
ꯈꯌꯦ ꯈꯌꯦ ꯈꯣꯏꯌꯦ
ꯇꯣꯏꯔꯝꯨ ꯍꯥꯏꯔꯤ ꯎꯝ ꯅꯪꯒꯤ ꯍꯣꯕꯤ ꯀꯔꯤ ꯀꯔꯤꯔꯥ ꯑꯁ ꯈꯣꯏ ꯉꯥꯏꯣ
ꯑꯩꯔꯣ ꯀꯔꯤ ꯀꯔꯤꯗ ꯑꯃꯨꯛ ꯍꯥꯏ
ꯐ ꯑꯗꯨ ꯑꯁ ꯑ
ꯃꯥꯅꯦꯅ ꯀꯣꯏꯔꯛꯈ꯭ꯔꯦ ꯍꯥꯏꯕ
ꯅꯪꯒꯤ ꯕꯥꯁ ꯅꯣꯛꯀꯩꯅꯣ ꯋꯥ ꯃꯥꯅ ꯅꯣꯛꯄ ꯍꯜꯂꯒ ꯃꯤꯉꯣꯟꯗ ꯅꯣꯛꯀꯩꯅꯣ
ꯏꯃꯥꯟꯅꯨꯕꯤ ꯑꯃ ꯌ ꯃꯥꯜꯂꯦ ꯑꯩꯅ ꯅꯣꯛꯅꯨ ꯍꯥꯏꯔꯗꯤ ꯑꯦ ꯅꯪꯅ ꯍꯥꯟꯅꯅꯣꯒ ꯑꯗꯨꯅꯨꯡꯥꯏꯅꯤ
ꯑꯣ ꯅꯪꯒꯤ ꯅꯃꯃꯥꯟꯅꯕꯤ ꯑꯃ ꯃꯔꯤꯡ ꯍꯥꯏꯕꯗꯣ
ꯎꯝ
ꯑꯗꯔꯀꯤ ꯆꯨꯝꯃꯦ ꯍ
ꯑ ꯅꯠꯇꯦ
ꯑꯌꯥ
ꯈꯪꯗ꯭ꯔꯦ ꯀꯥꯎꯈ꯭ꯔꯦ
ꯑꯥ
ꯍꯣꯏ ꯍꯥꯏꯔꯣꯑꯣ ꯀꯔꯤ ꯑꯩꯒꯤ ꯍꯣꯕꯤ ꯀꯔꯤ ꯀꯔꯤꯔꯥ
ꯅꯪ ꯅꯪ
ꯅꯣꯡ ꯅꯣ ꯀꯅꯅꯨꯡ ꯋꯥ ꯍꯃ
ꯌꯥꯝꯎꯅꯣ ꯀꯩꯅꯣꯗ ꯐꯠꯇꯦ
ꯍꯥꯅꯨꯕꯤ ꯃꯥꯜꯂꯦ
ꯇꯥꯏꯔꯣ ꯀꯕꯔꯣꯏ ꯀꯕꯔꯣꯏ ꯑꯦꯁ ꯏꯔꯤꯟꯦꯀꯄꯣꯏ ꯍꯣꯏ ꯑꯩ ꯏꯁꯩ ꯁꯛꯄ ꯄꯥꯝꯃꯤ ꯖꯒꯣꯏꯁꯨ ꯁꯥꯕ ꯄꯥꯝꯃꯦ ꯑꯗꯨꯒ ꯋꯥꯔꯤ ꯇꯥꯕꯒ
ꯑꯁ
ꯑꯇꯣꯞꯄꯗꯤ
ꯃꯌꯥꯝ ꯂꯩ
ꯍꯥꯏꯔꯛꯑꯣꯅꯦ ꯑꯗ ꯀꯃꯟꯂꯤ ꯇꯧꯕꯒꯨꯝꯕ ꯍꯥꯏꯔꯛꯑꯣꯅꯦ ꯑꯁꯤ ꯑꯁꯤ ꯑꯍꯨꯝꯁꯤꯔ ꯅꯪꯅ ꯃꯦꯟ ꯃꯦꯟ ꯑꯗꯨꯝ
ꯅꯠꯇꯦ ꯃꯦꯟ ꯍꯣꯏ ꯍꯟꯗꯛꯇꯤ ꯖꯒꯣꯏ ꯁꯥꯕꯀꯣ ꯖꯒꯣꯏ ꯁꯥꯕꯒ ꯍꯩꯇ꯭ꯔꯦ ꯍꯟꯗꯛꯁꯦ ꯈꯪꯕ꯭ꯔꯥ
ꯑꯣ
ꯀꯥꯎꯕ ꯖꯒꯣꯏꯒ ꯇꯧꯗꯕ ꯀꯨꯏꯈ꯭ꯔꯦ ꯑꯃꯨꯛ ꯑꯗꯣ ꯄꯥꯝꯗꯤ ꯄꯥꯝꯃꯦ
ꯑꯥ ꯑꯗꯨ ꯑꯗꯨ ꯐꯔꯣ ꯐꯔꯣꯑꯣ ꯑꯁꯤ ꯑꯍꯨꯝ ꯉꯥꯛꯇꯔꯣ
ꯏꯁꯩꯗꯤ ꯑꯗꯨꯝ ꯁꯛꯑꯦꯀꯣ ꯑꯦꯕ꯭ꯔꯤꯗꯦ
ꯎꯝ ꯑꯣ ꯀ ꯍꯣꯔꯦꯟ ꯍꯣꯔꯦꯟꯕꯨ ꯋꯥꯔꯤ ꯁꯅꯥꯔꯨꯔꯒ ꯏꯁꯩ ꯑꯃ ꯁꯛꯂꯛꯄ ꯇꯥꯔꯦ
ꯇꯥꯅꯤꯡꯗꯦ ꯅꯪꯗꯤ ꯅꯪꯁꯦꯛ ꯉꯥꯏꯀꯣ ꯅꯪ ꯑꯩꯍꯣꯏ ꯑꯩꯈꯣꯏ ꯅꯪ ꯕꯥꯁꯀꯦꯠꯕꯣꯜ ꯁꯥꯟꯅꯕ ꯄꯥꯝꯗꯧ ꯃꯥꯜꯂꯦ
ꯆꯃꯤ ꯆꯃꯤ ꯕꯥꯈꯦꯠꯕꯣꯜꯁꯦꯅ
ꯆꯦ ꯆꯨꯝꯃꯦꯕꯀꯣ ꯇꯧꯒꯅꯨꯀꯣ ꯑꯩꯉꯣꯟꯗꯗꯤ ꯂꯣꯏ ꯍꯥꯏꯒꯅꯤ
ꯁ ꯑ ꯑꯧ ꯑꯃꯅꯤ ꯆꯨꯝꯈ꯭ꯔꯦ ꯑꯃ ꯍꯥꯏꯔꯛꯑꯣꯅꯦ ꯑꯗꯨꯗꯤ
ꯅꯪ ꯗꯥꯥꯟꯁꯨ ꯄꯥꯝꯕ ꯃꯥꯂꯦ
ꯑ ꯆꯨꯃꯤ ꯀꯋꯥꯥꯏ ꯀ ꯄꯨꯔꯣ ꯑ ꯑꯗꯨ ꯑꯗꯨ ꯃꯊꯪꯗꯤ ꯑꯩ ꯑꯦꯠꯂꯤꯁ ꯑꯩ ꯃꯉꯥ ꯊꯝꯕꯅꯦꯕꯀꯣ
ꯍꯥꯏꯩꯁ
ꯇꯣꯏꯅ ꯑꯗꯨꯝ ꯇꯧꯕꯅꯦꯕꯀꯣ ꯀꯣ ꯑꯩꯗꯣ ꯑꯗꯨꯗꯣ ꯍꯥꯏꯔꯛꯑꯣ ꯑꯗꯣ ꯃꯔꯤꯔꯛ ꯆꯨꯝꯃꯗꯤ ꯌꯥꯔꯦ
ꯎꯝ ꯑꯍ ꯂꯤꯕꯜꯗꯤ ꯁꯅꯔꯕ꯭ꯔ
ꯑ ꯍꯣꯏ ꯁꯅꯥꯏ ꯑꯗꯨ ꯑꯣꯏꯔꯁꯨ ꯑꯗꯨꯗꯤ ꯑꯩ ꯑꯗꯨꯗ ꯊꯝꯗꯦ
ꯑꯗꯨꯗꯤ ꯂꯥꯏꯔꯤꯛ ꯔꯤꯗꯤꯡ ꯅꯣꯕꯦꯜꯁꯀꯨꯝꯕ
ꯌꯥꯝ ꯈꯪꯉꯦ ꯆꯉꯣꯏ ꯆꯨꯝꯉꯦ ꯆꯨꯝꯉꯦ
ꯑꯗꯨꯒ ꯅꯪ ꯀꯣꯃꯤꯛꯁꯇꯤ ꯄꯥꯕ꯭ꯔꯥ ꯑꯗꯨꯝ ꯑꯦꯅꯤꯃꯦꯒꯨꯝꯕꯒꯤ
ꯑ ꯑꯗꯨꯗꯨꯗꯤ ꯄꯗꯦ
ꯑꯗꯨꯗꯤ ꯂꯥꯟꯈ꯭ꯔꯦ ꯑꯗꯣ ꯂꯥꯜꯂꯦꯀꯣ ꯏꯁꯩ ꯁꯛꯄꯗꯤ
ꯑꯥ ꯃ
ꯑꯗꯨꯗꯤ ꯃꯔꯤ ꯆꯨꯝꯔꯦꯗꯅ
ꯑꯥ ꯑꯔꯣꯏꯕꯒꯤꯗꯣꯀꯣ ꯑꯩꯅ ꯑꯩꯅ ꯑꯔꯣꯏꯕꯒꯤ ꯂꯥꯁꯇꯣ ꯑꯩꯅ ꯀꯃꯟꯂꯤ ꯇꯧꯕꯁꯤꯅꯦꯕꯀꯣ ꯗ꯭ꯔꯣꯕꯤꯡ
ꯑ ꯍꯥꯏꯈꯣꯏ ꯑꯩꯈꯣꯏ ꯗ꯭ꯔꯕꯤ
ꯑ ꯅꯪꯉꯣꯟꯗꯅꯤꯀꯣ ꯑꯩꯅ ꯑꯩꯅ ꯅꯍꯅꯥꯃꯨꯛ ꯋꯥꯔꯤ ꯁꯥꯟꯅꯕ ꯀꯥꯟꯗ ꯑꯩ ꯗ꯭ꯔꯣꯕꯤꯡ ꯇꯧꯔꯤ ꯍꯥꯏꯕꯗꯣ
ꯍꯣꯏ ꯆꯖꯨꯝꯃꯦ ꯖꯨꯝꯃꯦ
ꯑꯥ ꯑꯥ
ꯀꯥꯎꯅꯦ ꯑꯩꯅ ꯗ꯭ꯔꯣꯋꯤꯡꯗꯤ ꯇꯧꯕ ꯍꯩꯇꯦ ꯌꯦꯛꯄ ꯍꯩꯇꯦ ꯅꯦꯛꯄ ꯍꯩꯇꯦ ꯑꯗꯨꯗꯤ ꯑꯣ ꯏꯅꯥꯎꯅꯨꯄꯤ ꯃꯔꯤ ꯁꯨꯕꯗꯤ ꯌꯥꯝꯅ ꯍꯩ
ꯑꯥ ꯇꯃꯨꯅꯥ ꯄꯥꯝꯗꯕ꯭ꯔꯣꯕ
ꯄꯥꯝ ꯍꯣꯏ ꯏꯁꯥꯅ ꯄꯥꯝꯕ ꯄꯥꯝꯕ ꯑꯣꯏꯗꯦ
ꯑꯁ
ꯑꯗꯨꯕꯨ ꯃꯤꯅ ꯌꯦꯛꯄꯗꯤ ꯑꯥ ꯌꯥꯝ ꯐꯖꯩꯌꯦꯒꯨꯝꯕꯗꯤ ꯍꯥꯏꯔꯦ ꯑꯗꯨꯕꯨ ꯑꯩ ꯏꯁꯥꯅꯗꯤ ꯌꯦꯛꯄꯗꯣ ꯄꯥꯝꯗꯦꯕ
ꯅꯪꯒꯤꯗꯣ ꯑꯩ ꯀꯩꯅꯣꯝ ꯅꯤꯡꯁꯤꯡꯉꯦ ꯃꯤ ꯗ꯭ꯔꯥꯏꯚꯡꯁꯦ ꯄꯥꯝꯗꯕꯀꯣ
ꯃꯤꯅ ꯌꯦꯛꯄꯗꯤ ꯄꯥꯝꯃꯦꯕ ꯑꯩꯅꯗꯤ ꯌꯦꯛꯄ ꯍꯩꯇꯕꯅꯤꯅ
ꯍꯣꯏ ꯍꯣꯏ ꯑꯗꯨ ꯑꯗꯨ ꯑꯩ ꯋꯥ ꯑꯃ ꯍꯥꯏꯌꯦꯕꯀꯣ
ꯎꯝ
ꯎꯝ ꯏꯁꯥꯅꯗꯤ ꯏꯁꯥꯅꯗꯤ ꯄꯥꯝꯗꯕ ꯖꯁ ꯑꯦꯛꯖꯥꯝꯄꯜ ꯑꯣꯏꯅꯀꯣ
ꯎꯝ
ꯏꯁꯥꯅꯗꯤ ꯄꯥꯝꯗꯕ ꯑꯗꯨꯕꯨ ꯃꯤꯅ ꯌꯦꯛꯄꯁꯦ ꯄꯥꯝꯕ ꯑꯗꯨꯒ ꯏꯁꯥꯅ ꯄꯥꯝꯗꯕꯅꯤꯅ ꯃꯤꯅ ꯌꯦꯛꯄꯁꯦ ꯄꯥꯝꯕꯨꯗꯤ ꯄꯥꯝꯃꯦ ꯑꯗꯨꯕꯨ
ꯎꯝ ꯌꯦꯛꯄ ꯃꯤ ꯄꯥꯝꯃꯦ ꯍꯩꯕ ꯃꯤꯕꯨꯗꯤ ꯄꯥꯝꯃꯦꯕꯀꯣ ꯑꯗꯨ ꯑꯩꯗꯤ ꯌꯦꯛꯇꯦꯕ ꯑꯗꯨ ꯈꯛꯇꯅꯦꯗ ꯄꯥꯝꯃꯦ ꯗ꯭ꯔꯣꯕꯤꯡ ꯌꯦꯛꯄꯁꯨ ꯄꯥꯝꯃꯦꯕ
ꯎꯝ ꯑꯣꯏꯣꯏꯕ ꯑꯣꯏꯣꯏꯕ ꯍꯣꯏꯔꯣ ꯑꯩꯕꯨ ꯑꯃꯨꯛ ꯍꯥꯏꯒꯦ
ꯎꯝ
ꯏꯃꯥꯟꯅꯕꯤ ꯑꯃ ꯂꯩꯌꯦꯕꯀꯣ
ꯎꯝ ꯍꯝ
ꯃꯥꯁꯦ ꯗ꯭ꯔꯣꯋꯡꯁꯦ ꯁꯨꯛꯄ ꯄꯥꯝꯗꯦꯕ ꯃꯥꯁꯦ ꯃꯁꯥꯅ ꯃꯁꯥꯅ ꯁꯨꯃꯥꯡ ꯄꯥꯝꯗꯦꯕ ꯃꯥ ꯍꯥꯏꯁꯨ ꯍꯩꯇꯦꯕ ꯍꯩꯁꯨ ꯍꯥꯏꯩꯅꯤꯡꯗꯦꯕ ꯃꯥꯁꯦꯀꯣ ꯑꯗꯨꯕꯨ ꯑꯩꯗꯤ ꯑꯩꯗꯤ ꯑꯌꯥꯝꯕ ꯑꯗꯨꯝ ꯗ꯭ꯔꯥꯏꯚꯤꯡꯒꯨꯝꯕꯁꯦ ꯑꯗꯨꯝ ꯇꯧꯋꯦꯕꯀꯣ ꯑꯗꯣ ꯃꯥꯅ ꯑꯩꯅ ꯑꯗꯨꯒꯨꯝꯕ ꯑꯗꯨꯝ ꯇꯧꯕꯁꯤ ꯃꯥꯅ ꯃꯔꯛ ꯃꯔꯛ ꯊꯦꯡꯅꯔꯀꯥꯟꯗ ꯃꯥꯅ ꯑꯩꯒꯤ ꯕꯨꯛꯁꯤ ꯂꯧꯔꯒ ꯌꯦꯡꯉ ꯌꯦꯡꯉꯒ ꯑꯗꯝ ꯐꯥꯔ ꯐꯥ ꯂꯣꯏꯔꯒ ꯂꯥꯁꯇ ꯑꯗꯨꯝ ꯍꯥꯏꯗꯤ ꯃꯤ ꯑꯃꯗꯤ ꯄꯥꯝꯅ ꯌꯦꯡꯕ ꯀꯥꯟꯗꯗꯤ ꯍꯤꯦꯛ ꯍꯧꯕꯗꯒꯤ ꯑꯣ ꯐꯖꯩꯌꯦ ꯅꯪꯁꯦ ꯍ ꯁꯨꯃ ꯋꯥꯛꯄ꯭ꯔꯄ꯭ꯔ ꯑꯗꯨꯝꯨꯝꯕ ꯇꯧꯋꯅꯀꯣ ꯑꯗꯨꯕꯨ ꯃꯥꯗꯤꯀꯣ ꯂꯣꯏ ꯐꯥꯛꯇꯣꯛꯄ ꯂꯣꯏꯔꯒ ꯑꯗꯨꯕꯨꯕꯨ ꯀ꯭ꯂ꯭ꯔꯣꯁ ꯇꯧꯔꯒ ꯌꯥꯝ ꯐꯖꯩꯌꯦ ꯆꯠꯈ꯭ꯔꯅꯤ ꯑꯗꯨꯒꯤ ꯑꯗꯨꯒꯤ ꯑꯩꯅ ꯅꯪꯒꯤꯗꯣ ꯌꯥꯅꯤꯡ ꯌꯥꯅꯤꯡꯗꯅ ꯍꯥꯏꯕ ꯃꯥꯜꯂꯦ ꯍꯥꯏꯕꯤꯕꯩꯅ ꯑꯗꯨ ꯌꯥꯝ ꯅꯤꯡꯁꯤꯡꯂꯛꯄ ꯅꯪ ꯍꯧꯖꯤꯛꯐꯥꯎ ꯍꯥꯏꯗꯣ
ꯄꯥꯝꯃꯦꯗ ꯃꯤꯅ ꯑꯗꯨꯝ ꯏꯄꯒꯨꯝꯕꯗ ꯑꯩꯒꯤꯗꯤ ꯌꯥꯝꯅ ꯃꯥꯔ ꯑꯣꯏꯌꯦ ꯌꯥꯝ ꯐꯖꯩꯌꯦ
ꯑꯣ ꯏꯀꯥꯏꯍ
ꯄꯥꯝꯃꯦ ꯄꯥꯝꯃꯦ ꯑꯩ ꯑꯗꯨꯕꯨ ꯑꯩꯗꯤ ꯍꯩꯇꯦ
ꯍꯌꯦꯡ ꯍꯌꯦꯡ ꯍꯌꯦꯡ ꯍꯩꯕ ꯃꯤ ꯑꯃ ꯊꯦꯡꯅꯔꯅꯤꯀꯣ ꯑꯗꯨꯗꯤ
ꯊꯦꯡꯅꯕꯁꯨ ꯑꯣꯏꯔꯒꯦ
ꯎꯝ ꯊꯦꯡꯁꯨ ꯊꯦꯡꯅꯥ ꯈꯅꯤꯀꯣ
ꯀꯤꯒꯣ
ꯑꯣꯏꯔꯤ ꯀꯕ꯭ꯔꯣ
ꯀꯀꯤ ꯃꯇꯗ ꯐꯒꯦ ꯇꯧꯕꯅꯦ
ꯀꯔꯤꯔꯣꯅꯥꯨꯅ ꯀꯣ ꯆꯈ꯭ꯔꯦꯕꯨꯔꯦ
ꯏꯁꯩꯁꯦ
ꯎꯝ
ꯏꯁꯩꯁꯦ
ꯎꯝ
ꯏꯁꯩꯁꯦ ꯅꯪ ꯀꯃꯥꯏ ꯍꯥꯏꯕꯗꯤ ꯀꯔꯝꯕ ꯏꯁꯩ ꯍꯦꯟꯅ ꯇꯥꯅꯤꯡꯒꯦꯅ
ꯎꯝ ꯑꯩꯗꯤ ꯂꯣꯏ ꯇꯥꯅꯤ ꯁꯦꯛ ꯁ ꯁꯦꯛ ꯁꯣꯡꯒꯨꯝꯕ ꯑꯗꯨꯒ